ꯑꯥ ꯃꯇꯝꯗꯣ ꯀꯩꯅꯣ ꯇꯧꯕꯗꯨꯅ ꯑꯗꯨ ꯖꯒꯥꯁꯤ ꯅꯪꯅ ꯍꯥꯏꯔꯤꯕ ꯑꯗꯨꯒꯤ ꯄꯔꯐꯜꯒꯤ ꯗꯨꯒꯥꯏꯗꯣ ꯑꯩꯗꯤ ꯑ ꯈꯪ ꯗꯦꯅꯦꯍꯦ ꯖꯒꯥꯗꯣ ꯌꯥꯝ ꯅꯨꯡꯉꯥꯏꯔꯝꯗꯧ ꯃꯥꯟꯕ꯭ꯔꯥ
ꯑꯣ ꯌꯥꯝ ꯅꯨꯡꯉꯥꯏꯒꯨꯝꯕ ꯍꯥꯏꯗꯤ ꯄꯨꯔꯥ ꯅꯦꯆꯔ ꯄꯥꯝꯃ ꯀꯥꯟꯗꯒꯨꯝꯕ ꯆꯠꯄꯗꯣ
ꯎꯝ
ꯀꯩꯅꯣꯐꯝꯐꯝꯗꯤ
ꯎꯝ
ꯍꯧꯖꯤꯛꯀꯤꯗꯣ ꯂꯝꯄꯥꯛꯀꯨꯝꯕꯔꯥ ꯀꯩꯅꯣꯃ
ꯃꯈꯥꯗꯁꯨ ꯇꯨꯔꯦꯜꯒꯨꯝꯕ
ꯎꯝ
ꯃꯝ
ꯑꯐꯝ ꯑꯇꯩꯗꯤ ꯈꯪꯗꯦ ꯃꯐꯝ ꯑꯇꯩꯗꯤ ꯈꯪꯗꯦꯕꯨ ꯐꯖꯕ ꯃꯐꯝ ꯀꯥꯁꯦ ꯆꯠꯅꯤꯡꯉꯦꯕ ꯍꯥꯏꯗꯤ ꯑꯩꯈꯣꯏꯒꯤ ꯑꯦꯟꯖꯥꯡ ꯊꯣꯡꯉꯒ ꯄꯨꯕ ꯅꯠꯇ꯭ꯔꯒꯅ ꯑꯩꯈꯣꯏꯒꯤ ꯆꯨꯝꯅꯒꯤ ꯆꯠꯄ ꯑꯣꯏꯔꯣ ꯑꯩꯈꯣꯏꯒꯤ ꯆꯥꯒꯨꯝꯕ ꯀꯩ ꯀꯩ ꯑꯃ ꯑꯃ ꯂꯩꯗꯅ ꯑꯩꯈꯣꯏ ꯀꯣꯐꯤꯒꯨꯝꯕꯒꯥꯁꯦ ꯑꯩꯈꯣꯏꯒꯤ ꯑꯃ ꯑꯁꯥꯕꯒ ꯄꯨꯔꯒ ꯅꯥꯟꯅꯒ ꯇꯧꯔꯒ ꯊꯛꯄꯗꯣ ꯑꯗꯨꯃꯥꯏꯅ ꯇꯧꯒꯗꯕꯅꯦꯕ ꯅꯠꯇ꯭ꯔꯥ
ꯑꯗꯨꯝ
ꯀꯣꯏꯕꯒꯨꯝꯕ ꯆꯠꯅꯔꯅꯤ
ꯎꯝ ꯎꯝ
ꯑꯩꯈꯣꯏꯔꯣꯝꯗꯗꯤ ꯀꯥꯡꯒꯨꯝꯕꯁꯨ ꯍꯥꯏꯗꯤ ꯎꯟꯅꯕꯒꯨꯝꯕꯗꯣ ꯑꯩ ꯋꯥꯈꯟꯗ ꯆꯠꯅꯗꯕ ꯃꯥꯜꯂꯦꯕ
ꯎꯝ
ꯑꯗꯣ ꯑꯁꯣꯝꯂꯣꯝꯗꯗꯤ ꯏꯃꯥꯅꯕꯤꯒ ꯃꯣꯏꯅ ꯍꯥꯏꯕꯗꯗꯤ ꯀꯤꯍꯣꯝ ꯆꯥꯕ ꯍꯥꯏꯗꯤ ꯑꯗꯨꯝ ꯈꯪꯅꯕ ꯀꯣꯏꯕ ꯑꯗꯨ ꯃꯥꯏ ꯆꯠꯅ
ꯑꯣ ꯑꯣ ꯇꯥꯏ ꯇꯥꯏ ꯑꯗꯨꯃꯥꯏꯅꯒ ꯆꯥꯗꯅ ꯈꯣꯠꯇꯅ ꯑꯩꯗꯤ ꯆꯠ ꯄꯨꯟꯃꯤꯟꯅꯒꯗꯕꯅꯤꯗ ꯍꯥꯏꯗꯤ ꯃꯇꯥꯡ ꯃꯇꯥꯡ ꯅꯠꯇ꯭ꯔꯥ
ꯊ
ꯎꯝ
ꯆꯠꯇꯕꯒꯤ ꯆꯠꯅꯕ ꯂꯩꯇꯕꯒꯤ
ꯎꯝ ꯎꯝ ꯖꯒꯥꯖꯦ ꯌꯥꯝ
ꯑꯩꯁ ꯌꯥꯝ ꯑꯩꯈꯣꯏꯅ ꯈꯪꯒꯗꯅꯤ ꯅꯠꯇ꯭ꯔ ꯌꯥꯝ ꯊꯦꯡꯅꯀꯣ ꯆꯠꯀꯟꯗꯕ ꯑꯣꯏꯕꯒꯤ ꯈꯪꯗꯕ ꯋꯥꯅꯦꯕ
ꯎꯝ ꯑꯣ
ꯎꯝ
ꯑꯗꯣ ꯅꯪꯒꯤ ꯃꯈꯣꯟꯗꯣ ꯈꯔ ꯇꯞꯄꯦꯀꯣ ꯅꯪꯒꯤ ꯃꯈꯣꯟꯗꯣ ꯈꯤꯇꯪ ꯀꯟꯅ ꯍꯥꯏꯔꯛꯑꯣ
ꯇꯥꯗꯕ꯭ꯔꯥ
ꯇꯥꯕꯨꯗꯤ ꯇꯥꯕꯀꯣ ꯍꯧꯖꯤꯛꯄꯨꯗꯤ ꯌꯥꯝ ꯁꯦꯡꯉꯦꯕ ꯅꯪꯅ ꯍꯧꯖꯤꯛ ꯉꯥꯡꯉꯤꯗꯣ ꯃꯃꯥꯡ ꯌꯥꯝ ꯌꯥꯝ ꯍꯥꯏꯗꯤ ꯑꯗꯨꯝ ꯇꯥꯗꯤ ꯇꯥꯖꯔꯁꯨ ꯁꯦꯡꯗꯕ ꯍꯥꯏꯇꯥꯔꯦ ꯑꯩꯈꯣꯏꯒꯤ ꯃꯈꯣꯟ ꯌꯥꯝ ꯍꯧꯗꯕ ꯍꯥꯏꯇꯥꯔꯦ ꯅꯣꯏꯗꯤ ꯆꯥꯛꯁꯨ
ꯆꯥꯥꯛꯁꯨ ꯂꯥꯝꯃꯝꯃꯅꯤꯅꯦ ꯅꯪꯁꯦ ꯁꯤ ꯇꯧꯋ ꯇꯧꯔꯤ
ꯑꯣ ꯒꯤ ꯑꯗꯨꯝ ꯍꯥꯏꯔꯕꯗ ꯄꯥꯟꯒ ꯏꯔꯣꯝꯕ ꯍꯥꯏꯗꯤ ꯍꯥꯏꯐꯦꯠ ꯍꯥꯏꯐꯦꯠ ꯍꯪꯒꯦꯕꯀꯣ ꯑꯩꯈꯣꯏꯒꯤ ꯅꯪꯒꯤ ꯃꯣꯠꯇ ꯂꯩꯕꯁꯨ ꯍꯥꯏꯔꯛꯑꯣꯕ ꯄꯥꯟ ꯏꯔꯣꯜ ꯂꯒ ꯀꯔꯤ ꯇꯧꯕꯅ ꯏꯆꯥꯟ ꯆꯥꯟꯅꯩ ꯅꯪꯒꯤ ꯃꯣꯠꯇ ꯎꯝ
ꯑꯃ ꯉꯥ ꯑꯄꯥꯛꯄꯗꯣ
ꯎꯝ
ꯄꯨꯟꯅ ꯇꯥꯎꯕꯗꯣ
ꯎꯝ
ꯑꯗꯨꯗꯨꯃ ꯇꯥꯎꯔ ꯁꯥꯡꯅ ꯆꯥꯕ ꯑꯃ ꯆꯥꯅꯩꯀꯣ
ꯎꯝ
ꯀꯩꯅꯣꯃ ꯊꯨꯝꯌꯥꯛꯄꯤ ꯑꯃ ꯇꯥꯎꯕꯒꯨꯝꯕ
ꯎꯝ ꯎꯝ ꯑꯗꯣ ꯑꯍꯥꯎꯕ ꯌꯦꯟꯒꯨꯝꯕ ꯀꯩꯀꯩ ꯑꯗꯨꯁꯨ ꯍꯥꯏꯌꯨꯅꯦ ꯍꯥꯏꯗꯤ
ꯍꯥꯎꯔꯗꯧ ꯄꯣꯠꯅꯤꯗꯅ ꯍꯥꯏꯗꯤ ꯏꯔꯣꯟꯕꯗꯨꯃꯒ
ꯑꯣ
ꯄꯥꯟ ꯏꯔꯣꯝꯕꯗꯨ ꯈꯛꯀꯤ ꯑꯣꯏꯅ ꯆꯥꯒꯗꯕ ꯑꯣꯏꯗꯤ ꯊꯨꯝꯌꯥꯛꯄꯤꯒꯨꯝꯕ ꯑꯃ
ꯎꯝ ꯅꯪꯅ ꯍꯥꯏꯗꯣ ꯆꯨꯝꯃꯦꯕ ꯑꯗꯣ ꯃꯤ ꯃꯤꯒꯤ ꯃ ꯀꯩꯅꯣꯖꯦ ꯃꯍꯥꯎꯖꯦ ꯈꯤꯇꯪꯗꯤ ꯑꯗꯨꯝ ꯃꯥꯟꯅꯕꯗꯤ ꯂꯩꯖꯥꯠꯅꯦꯀꯣ ꯈꯣꯏꯒꯤ
ꯑꯩꯈꯣꯏꯒꯤ ꯄꯥꯟ ꯏꯔꯣꯟꯕ ꯑꯃ ꯇꯧꯕꯗ
ꯊꯨꯝꯌꯥꯛꯄꯤ ꯑꯃ ꯇꯧꯔꯕ ꯊꯨꯝꯌꯥꯛꯄꯤ ꯅꯠꯇ꯭ꯔꯒꯁꯨ ꯑꯩꯈꯣꯏꯒꯤ ꯇꯨꯡꯍꯟꯕꯤ ꯉꯥꯗꯣ
ꯑꯗꯨꯅ
ꯑꯗꯨꯗꯣ ꯑ ꯃꯥꯅꯦ ꯑꯗꯨꯗꯣ ꯈꯔ ꯆꯥꯎꯕꯗ ꯇꯧꯔꯒꯀꯣ ꯍꯦꯛꯇ ꯀ꯭ꯔꯦꯡ ꯀ꯭ꯔꯦꯡ ꯂꯥꯎꯕ ꯑꯩꯈꯣꯏꯒꯤ ꯑꯃ ꯌꯥꯝ ꯀ꯭ꯔꯦꯡ ꯀ꯭ꯔꯦꯡ ꯂꯥꯎꯃꯟꯕꯁꯨ ꯅꯠꯇꯕ ꯑꯩꯈꯣꯏꯒꯤ ꯑꯃ ꯆꯥꯕꯗ ꯗ ꯑꯩꯈꯣꯏꯒꯤ ꯑꯃ ꯍꯥꯎꯕꯒꯤ ꯃꯇꯥꯡ ꯑꯃ ꯂꯩꯔꯤꯌꯦꯕ ꯑꯗꯨꯒꯤꯗꯨꯗ ꯑꯩꯈꯣꯏꯒꯤ ꯉꯥꯡꯁꯪ ꯉꯥꯡꯍꯜꯂ ꯇꯧꯒꯗꯕꯅꯦꯕ ꯃꯆꯨꯗꯣ ꯑꯗꯨꯒ ꯊꯨꯝꯌꯥꯛꯄꯤ ꯑꯃ ꯆꯥꯅꯔꯦ ꯑꯗꯨ ꯑꯗꯒꯤ ꯄꯥꯟꯗꯣ ꯑꯩꯈꯣꯏꯒꯤ ꯃꯍꯤ ꯌꯥꯝ ꯌꯥꯎꯍꯟꯗꯕꯤꯗ ꯑꯗꯨꯝ ꯈꯔ ꯑꯗꯨꯝ ꯌꯥꯎꯖꯔꯒ ꯍꯥꯏꯇꯥꯔꯦꯅꯦ ꯑꯗꯨꯗꯨꯗ ꯌꯦꯟꯗꯣ ꯐꯖꯅ ꯀꯪꯅ ꯉꯧꯕꯤꯌꯣꯕ ꯑꯗꯨ ꯃꯍꯥꯎꯗꯤ ꯌꯥꯝ ꯅꯩꯕ ꯄꯣꯠꯅꯦ ꯑꯗꯨ ꯅꯠꯇ꯭ꯔꯒꯅ ꯌꯦꯟꯗꯣ ꯈꯣꯏꯒꯤ ꯑꯥ ꯃꯍꯤ ꯌꯥꯝ ꯍꯥꯞꯇꯕꯤ ꯗꯨꯝ ꯍꯥꯎꯕꯩ ꯃꯑꯣꯡ ꯇꯧꯔꯒ ꯄꯥꯟꯗꯣ ꯑꯩꯈꯣꯏꯒꯤ ꯑꯃ ꯃꯍꯤ ꯍꯥꯞꯇꯕꯤꯗ ꯑꯃ ꯈ ꯇꯪ ꯅꯪ ꯅꯪ ꯂꯥꯎꯕꯩ ꯑꯃ ꯇꯧꯕꯤꯗꯣ ꯇꯧꯕ ꯑꯁ ꯆꯥꯅꯕꯩꯗꯤ ꯑꯗꯨꯝ ꯆꯥꯅꯕ ꯑꯗꯨꯗꯨꯗ ꯑꯩꯈꯣꯏꯒꯤ ꯈꯥꯃꯦꯟ ꯑꯈꯥꯕꯤꯒꯨꯝꯕꯒ ꯍꯥꯞꯈ꯭ꯔꯗꯤꯀꯣ
ꯍꯥꯞꯈ꯭ꯔꯗꯤꯀꯣ ꯃꯍꯥꯎꯗꯤ
ꯃꯍꯥꯎꯗꯣ ꯌꯥꯝ ꯊꯤꯅ ꯍꯥꯎꯒ꯭ꯔꯕꯖꯥꯠꯅꯤꯗ ꯏꯊꯥ ꯊꯥꯖꯗꯅꯀꯣ
ꯊꯝꯕꯥꯜꯗꯨꯅ ꯎꯝ ꯐ꯭ꯔꯦꯁꯇꯒ ꯍꯦꯛꯑꯒꯅꯦ
ꯎꯝ
ꯑꯗꯨꯒꯤ ꯈꯦꯆꯤꯒ ꯇꯧꯔꯒ ꯆꯥꯔꯗꯤ ꯍꯥꯎꯔꯅꯤ
ꯑꯦ ꯆꯥꯁꯦ ꯆꯥꯁꯦ ꯀꯨꯏꯔꯦ ꯀꯩꯅꯣ ꯇꯧꯗꯕ ꯑꯗꯨꯃꯥꯏꯅ ꯆꯥꯔꯨꯁꯦ ꯍꯥꯏꯗꯤ ꯑꯩꯈꯣꯏ ꯀꯩꯅꯣ ꯈꯔ ꯇꯧꯔꯒꯀꯣ ꯍꯥꯏꯗꯤ ꯑꯥ ꯍꯥꯏꯗꯤ ꯂꯩꯗꯅꯀꯣ ꯌꯥꯝ ꯊꯤꯅ ꯍꯥꯎꯗꯣꯏꯅꯦꯕ ꯑꯩꯈꯣꯏꯒꯤ ꯍꯥꯏꯕꯋꯥꯅꯦ ꯑꯩꯈꯣꯏꯅ ꯍꯨꯖꯤꯛꯁꯨ ꯆꯥꯔꯁꯨ ꯃꯍꯥꯎꯗꯣ ꯂꯩꯔꯣꯏꯅꯦꯀꯣ ꯃꯇꯥꯡ ꯃꯇꯥꯡꯗ ꯆꯥꯔꯗꯤ ꯍꯥ
ꯃꯇꯥꯡꯗ ꯆꯥꯔꯗꯤ ꯍꯥꯥꯎꯅꯤ ꯅꯠꯇ꯭ꯔ ꯎꯝ
ꯑꯥ ꯑꯥ ꯑꯗꯨꯗꯒꯤ ꯎꯁꯣꯏ ꯍꯥꯏꯕ꯭ꯔ ꯀꯩꯅꯣ ꯍꯥꯏꯅꯗꯥꯏꯅꯦ ꯎꯇꯤꯗ ꯍꯥꯞꯄꯗꯣ ꯑꯥ ꯑꯁ ꯑꯗꯨꯒ ꯑꯗꯣ ꯌꯥꯝ ꯊꯤꯅ ꯍꯥꯎꯕꯅꯤꯅꯦꯍꯦ ꯀꯥꯡꯗꯒ ꯆꯥꯕꯗ ꯑꯩꯈꯣꯏꯒꯤ ꯃꯣꯏꯅ ꯑꯩꯈꯣꯏꯒꯤ
ꯑꯩꯈꯣꯏꯒꯤ ꯑꯃ ꯀꯔꯤ ꯍꯥꯏꯒꯔꯦ
ꯃꯣꯔꯣꯛ ꯑꯃꯦꯠꯄ ꯍꯥꯏꯕ꯭ꯔ ꯀꯩꯅꯣ ꯑꯃ ꯌꯥꯎꯕꯗꯣ ꯑꯗꯨꯗꯨꯒ ꯍꯥꯄꯛꯑꯒꯀꯣ ꯑ ꯌꯥꯝ ꯆꯥ ꯆꯥꯟ ꯆꯥꯟꯅꯕꯅꯤꯗ ꯃꯇꯥꯡ ꯃꯇꯥꯡꯁꯨꯀꯣ ꯍꯥꯎꯕꯅꯤꯅꯦ ꯍꯧꯖꯤꯛ ꯑꯗꯨ ꯍꯥꯏꯔꯒ ꯀꯥꯡ
ꯍꯥꯏ
ꯉꯔꯥꯡꯗꯒꯤ ꯑꯩꯁꯦ ꯀꯩ ꯍꯥꯏꯔꯦ ꯑꯀꯣꯏꯕ ꯊꯣꯡꯕꯗꯣ ꯌꯥ ꯇꯅꯤꯝꯕ
ꯑꯩ ꯄꯩꯁꯥꯗꯤ ꯆꯪꯉꯒ ꯇꯥꯒꯦꯅ ꯑꯗꯨꯅ
ꯑꯣ ꯎꯝ ꯆꯒꯗ ꯆꯥꯒꯗꯕꯅꯤ ꯈꯔ ꯈꯔ ꯆꯥꯅꯤꯡꯕꯁꯨ ꯑꯗꯨꯃꯥꯏꯅ ꯐꯥꯖꯤꯟꯕꯁꯨ ꯐꯥꯖꯤꯟꯗꯧꯅꯤ ꯑꯗꯨ ꯀ ꯆꯥꯅꯤꯡꯉꯦ ꯍꯥꯏ ꯑꯗꯨꯅ ꯑꯩꯈꯣꯏꯒꯤ ꯍꯥꯏꯗꯤ ꯑꯦ ꯑꯗꯨꯅꯦ ꯃꯥꯔꯦ ꯈꯜꯂ ꯑꯗꯨꯝ ꯆꯥꯗ꯭ꯔꯗꯤ ꯀꯃꯥꯏꯅ ꯇꯧꯅꯤ ꯆꯥꯒꯗꯕꯅꯤ ꯈꯔ ꯈꯔꯁꯨꯀꯣ ꯌꯦꯡꯉ ꯌꯦꯡꯉ ꯀꯩꯅꯣ ꯇꯧ ꯇꯥꯔꯦꯗꯅ ꯑꯩꯈꯣꯏꯁꯨ ꯍꯧꯖꯤꯛꯀꯤ ꯉꯥꯗꯣ ꯑꯩꯈꯣꯏꯒꯤ ꯑꯃ ꯃꯆꯨꯗꯣ ꯑꯩꯈꯣꯏꯒꯤ ꯑꯃ ꯃꯤꯔꯆꯤ ꯍꯥꯞꯄꯒꯤ ꯉꯥꯡꯍꯟꯕ ꯅꯠꯇꯕ ꯃꯆꯨ ꯍꯥꯞꯄꯒ ꯑꯩꯈꯣꯏꯒꯤ ꯀꯣꯟꯅ ꯈꯔꯕꯨꯗꯤ ꯍꯥꯞꯆꯔꯁꯨ ꯃꯤꯁꯤꯗ ꯑꯩꯈꯣꯏꯒꯤ ꯌꯦꯂꯣꯕꯨ ꯑꯣꯏꯔꯞ ꯇꯧꯔꯒ ꯑꯩꯈꯣꯏꯒꯤ ꯃꯥ
ꯂꯩꯗꯅ ꯑꯩꯅꯒꯤ ꯑꯣꯏꯅꯗꯤ ꯊꯉꯄꯥ ꯐꯣꯔꯗꯣ
ꯑꯥ
ꯄꯄꯣꯔꯒ ꯆꯥꯕꯁꯦ ꯈꯪꯗꯦ ꯑꯩꯉꯣꯟꯗ ꯌꯥꯝ ꯄꯥꯝꯃꯤꯦ ꯌꯦꯟ
ꯑꯣ
ꯈꯪꯗ꯭ꯔ ꯄꯣꯊꯣꯜ ꯑꯃꯒꯨꯝꯕ ꯑꯗꯨꯝ ꯆꯥꯅꯤꯡꯕꯗꯣ
ꯍ ꯍꯣꯏ ꯍꯣꯏ
ꯁꯦ ꯆꯩꯔꯥꯎꯕꯗꯒꯨꯝꯕ ꯇꯧꯕꯒꯤ ꯑꯗꯨꯝ ꯍꯩꯅꯕꯗꯣ
ꯍ ꯍꯣꯏ ꯍꯣꯏ ꯆꯨꯝꯃꯦ ꯆꯨꯝꯃꯦ ꯑ ꯑꯁ ꯑꯗꯨ ꯍꯥꯏꯔꯒ ꯅꯪ ꯆꯩꯔꯥꯎꯕ ꯄꯜꯂꯒ ꯑꯩꯈꯣꯏꯒꯤ ꯃꯊꯦꯜ ꯌꯥꯝꯕꯅꯤꯅꯦꯀꯣ ꯕꯣꯔꯥ ꯕꯨ ꯍꯥꯏꯕꯅꯦ ꯑꯗꯨꯗꯒꯤ ꯄꯥꯐꯣꯔ ꯑꯗꯨꯗꯒꯤ ꯏꯔꯣ ꯉꯥ ꯆꯝꯐꯨꯠ ꯍꯩ ꯊꯣꯡꯕ ꯑꯁꯤ ꯌꯥꯗꯤ ꯌꯥꯝ ꯑꯃꯅꯤꯅꯤ ꯑꯗꯒꯤ ꯑꯩꯈꯣꯏꯒꯤ ꯀꯩ ꯍꯥꯏꯈ꯭ꯔꯦ ꯁꯪꯒꯣꯝ ꯈꯦꯔ ꯆ ꯀꯥꯎꯈꯤꯦꯔ ꯃꯤ ꯃꯤ ꯑꯄꯥꯝꯕ ꯀꯣ ꯐꯖꯅ ꯇꯋꯦ